ꯎꯝ ꯍꯜꯂꯣ ꯍꯜꯂꯣ ꯎꯝ ꯇꯥꯢꯌꯦ
ꯑꯩꯒꯤ ꯃꯈꯣꯟ ꯁꯦꯡꯕ꯭ꯔ ꯍꯥꯢꯌꯣ
ꯑꯩꯒꯤ ꯐꯣꯟ ꯑꯩꯒꯤ ꯃꯈꯣꯟ ꯁꯦꯡꯅ ꯇꯥꯗꯦꯕ
ꯅꯠꯇꯦ ꯑꯩꯒꯤ ꯇꯥꯕ꯭ꯔꯕ
ꯇꯥꯏꯌꯦ
ꯎꯝ ꯉꯁꯥꯢꯗꯣ ꯑꯩꯒꯤ ꯈꯣꯟꯗꯣ ꯁꯦꯡꯗꯦ
ꯀꯅꯥꯅ
ꯑ ꯑꯃ ꯇꯧꯔꯛꯑꯦ ꯑꯩ ꯈꯣꯟꯗꯣ ꯐꯖꯅ ꯇꯥꯗꯦ ꯍꯥꯢꯕ ꯑꯗꯨꯒꯤꯅꯦ
ꯃꯥꯒꯤ ꯅꯦꯠꯋꯥꯛ ꯅꯨꯡꯉꯥꯏꯇꯕ ꯑꯣꯏꯔꯝꯅꯤꯗ
ꯑꯈꯣꯢꯒꯤ ꯑꯈꯣꯢꯔꯣꯝꯁꯨ ꯅꯦꯠꯋꯛ ꯍꯦꯛ ꯍꯦꯛ ꯅꯨꯉꯥꯢꯇꯦ
ꯑꯣ
ꯉꯁꯤꯗꯤ ꯂꯥꯌꯦꯡꯕ ꯆꯠꯇ꯭ꯔꯕꯣ
ꯆꯠꯇ꯭ꯔꯦ
ꯌꯨꯝ ꯂꯩꯕ꯭ꯔꯣ
ꯗꯛꯇꯔꯗ ꯂꯩꯌꯦ
ꯗꯤꯎꯇꯤ ꯇꯧꯋꯦ ꯍꯥꯏꯕꯗꯣ ꯆꯨꯝꯃꯝꯒꯅꯤ ꯀꯣ
ꯍꯥꯥ
ꯅꯪ ꯇꯧꯋꯦ ꯍꯥꯢꯕꯗꯣ ꯆꯨꯝꯂꯝꯒꯅꯤꯕ
ꯎꯝ
ꯑꯣ ꯄꯨꯡ ꯀꯌꯥꯗ ꯂꯥꯛꯏꯅꯣ ꯅꯣꯏ ꯊꯕꯛꯁꯦ
ꯀꯩ ꯍꯥꯏꯅꯣ ꯇꯥꯗꯦ
ꯄꯨꯡ ꯄꯨꯡ ꯀꯌꯥꯗ ꯌꯨꯝ ꯍꯟꯅꯒꯦ ꯄꯨꯡ ꯀꯌꯥꯘ ꯂꯣꯢꯒꯦ ꯍꯑꯝ
ꯑꯩꯗꯤ ꯍꯧꯖꯤꯛꯇꯤ ꯗꯛꯔꯗ ꯂꯩꯌꯦ
ꯅꯪ ꯅꯪ
ꯑꯩ ꯅꯠꯇꯦ ꯑꯪꯀꯜ ꯑꯃ ꯅꯥꯕꯀꯣ
ꯑꯧ
ꯑꯗꯨꯒꯤ ꯆꯛꯆꯥꯒꯕ꯭ꯔꯥ
ꯆꯥꯗ꯭ꯔꯤꯗ ꯉꯁꯥꯢ ꯅꯨꯡꯊꯤꯟꯗꯣ ꯆꯅꯤꯡꯕꯒꯤ ꯆꯥꯅꯤꯡꯗꯕ
ꯅꯣꯏ ꯔꯣꯡꯃꯩꯈꯣꯏꯗꯤ ꯆꯥꯛ ꯌꯥꯝ ꯉꯟ ꯉꯟꯅ ꯆꯥꯕꯅꯦ
ꯍꯣꯢ ꯉꯟ ꯆꯥꯢ ꯆꯅꯤꯡꯗꯕꯩ ꯆꯥꯗꯦ
ꯑꯩꯁꯦ ꯅꯪ ꯍꯥꯟꯅ ꯐꯥꯔ꯭ꯁꯇ ꯅꯤꯡꯁꯤꯡꯗꯕꯅꯦ ꯑꯩ ꯍꯧꯖꯤꯛ ꯅꯤꯡꯁꯤꯡꯉꯦ
ꯎꯝ
ꯉꯔꯥꯡ ꯇꯧꯍꯟꯕꯗꯣ
ꯎꯝ ꯃꯈꯣꯟꯗ ꯐꯥꯈ꯭ꯔꯦ
ꯇꯥꯗ꯭ꯔꯦ
ꯅꯠꯇꯦ ꯃꯈꯣꯟꯗ ꯈꯪꯈ꯭ꯔꯦ ꯍꯥꯕ
ꯑ ꯑꯩꯒꯤ ꯑꯩꯒꯤ ꯃꯈꯣꯟꯁꯦ ꯇꯄꯅꯦ ꯃꯁꯥꯒꯤ
ꯎꯝ ꯑꯗꯨꯒꯤꯅꯤ ꯃꯤꯅ ꯅꯦꯠꯋꯥꯛ ꯅꯨꯡꯉꯥꯏꯇꯕ꯭ꯔꯥ ꯈꯟꯕꯗ
ꯎꯝ ꯑꯗꯨꯗꯨꯅ ꯒꯩꯗꯣ ꯃꯄꯥꯟꯗꯒꯤ ꯌꯥꯝ ꯇꯄ ꯃꯥꯅꯤ
ꯎꯝ ꯎꯝ ꯋꯥ ꯉꯥꯡꯕ ꯍꯥꯏꯇꯕꯗꯣ
ꯑ ꯄꯥꯢ ꯂꯩꯇꯦ ꯅꯣꯏ ꯃꯥꯟꯅ ꯈꯔ ꯁꯤꯔꯝ ꯑ ꯑꯗꯨ ꯑꯩꯅ ꯏꯃꯥꯟꯅꯕ ꯑꯃ ꯂꯩꯌꯦ ꯍꯥꯢꯕꯗꯣ
ꯎꯝ
ꯅꯣꯏ ꯔꯣꯝꯗꯒꯤ ꯃꯥꯏ ꯅꯨꯄꯤ ꯀꯨꯢꯗ꯭ꯔꯤ ꯃꯥ ꯃꯁꯥ ꯅꯥꯁꯅꯦ ꯍꯥꯢꯕ
ꯎꯝ
ꯅꯪ ꯈꯪꯉꯝꯒꯅꯤꯗ ꯎ ꯅꯣꯏ ꯅꯣꯏꯔꯝꯗꯣ ꯅꯣꯏ ꯅꯣꯏꯒꯤ ꯖꯥꯇꯤꯒꯤꯀꯣ ꯂꯝ ꯀ꯭ꯌꯥꯃꯨꯛꯔꯩꯕ꯭ꯔꯣ
ꯈꯪꯗꯤꯅꯤ ꯗꯨꯗꯤ ꯑꯈꯣꯏ ꯑꯈꯣꯏ ꯑꯈꯣꯏ ꯖꯥꯇꯤ
ꯍꯣꯢ
ꯑꯈꯣꯏ ꯑꯁꯤ ꯆꯟꯗꯤꯔꯣꯝꯗ
ꯑ ꯑꯗꯨꯔꯣꯝꯗ ꯈꯨꯟ ꯌꯥꯝ ꯂꯩꯕ꯭ꯔ ꯅꯣꯢ ꯖꯥ ꯖꯥꯇꯤꯒꯤ
ꯑꯃ ꯑꯅꯤ ꯑꯍꯨꯝ ꯃꯔꯤ ꯃꯉꯥ ꯇꯔꯨꯛ ꯇꯔꯦꯠ
ꯌꯥꯝꯃꯦꯍꯦ
ꯈꯨꯟꯗꯣ ꯌꯥꯝ ꯆꯥꯎꯕꯁꯨ ꯌꯥꯎꯋꯦ ꯆꯥꯎꯗꯕꯁꯨ ꯌꯥꯎꯋꯦ
ꯎ ꯑ
ꯎꯝ
ꯏ ꯄꯟꯗ ꯃꯤ ꯄꯥꯟꯕ ꯌꯥꯗꯕꯅꯤꯅ ꯎꯄꯥꯏ ꯂꯩꯇꯦ ꯈꯪꯅꯤꯡꯉꯦ
ꯍꯍ
ꯑꯗꯨ ꯀꯩꯅ
ꯄ꯭ꯔꯥꯏꯚꯦꯠꯇ ꯃꯤꯁꯤꯁ ꯊꯥꯟꯅꯁꯦ ꯑꯗꯨꯗ ꯍꯪꯉꯨ ꯎꯝ
ꯅꯪ ꯆꯥꯛ ꯆꯥꯗ꯭ꯔꯄꯣ
ꯆꯔꯦ
ꯇꯧꯔꯝꯃꯒꯦ
ꯉꯥꯁꯤꯗꯤ ꯉꯥ ꯊꯣꯡꯕ ꯆꯥꯏ ꯉꯥꯁꯥꯏ ꯑꯌꯨꯛꯁꯨ ꯉꯥ ꯊꯣꯡꯕ ꯆꯥꯏ
ꯑꯗꯨꯏꯁꯨ ꯇꯤꯡꯈꯪ ꯌꯥꯝꯃꯟꯕꯒꯤ ꯆꯥꯕ ꯉꯝꯗꯦ
ꯍꯥꯥ
ꯃꯔꯨꯝꯗꯣ ꯃꯔꯨꯝꯗꯣꯀꯣ ꯌꯥꯝꯗꯦꯀꯣ ꯄꯦꯡꯕꯥꯗꯣ ꯑꯥ
ꯑꯣ
ꯑꯩꯗ ꯇꯨꯡꯍꯟꯕꯤꯗꯣ ꯄꯥꯝꯃꯦ ꯑꯆꯧꯕꯗꯣ
ꯎꯝ ꯇꯥꯎꯔꯒ ꯆꯥꯕꯗꯤ ꯍꯥꯎꯋꯦ ꯑꯗꯨꯒ ꯃꯥꯗꯤ ꯊꯣꯡꯂꯒ ꯆꯥꯔꯗꯤ ꯆꯥꯟ ꯑꯩ ꯍꯩꯇꯦ
ꯎꯝ ꯃꯥꯅ ꯁꯥꯔꯨ ꯌꯥꯝꯕꯅꯤꯅꯥ
ꯎꯝ
ꯑꯣ ꯅꯪꯗꯤ ꯕꯣꯜ ꯌꯦꯡꯕ꯭ꯔꯣ
ꯑꯁ ꯀꯗꯥꯏꯗꯒꯤꯅꯣ ꯕꯣꯜ ꯕꯣꯜꯒ ꯌꯦꯡꯅꯤꯡꯉꯥꯏ ꯌꯦꯡꯉꯒ ꯂꯩꯔꯕꯗꯤ ꯇꯨꯝꯕ ꯑꯣꯛꯇꯕꯒ
ꯑꯩꯁꯨ ꯑꯝꯐꯥꯎ ꯌꯦꯡꯗ꯭ꯔꯤ
ꯔꯣꯅꯥꯜꯗꯣꯗꯤ ꯌꯦꯡꯅꯤꯡꯕ
ꯇꯤ ꯕꯤ ꯃꯃꯥꯡꯗꯗꯤ ꯑꯅꯤꯔꯛꯇꯨꯝꯈ꯭ꯔꯦꯕꯣ ꯑꯍꯥꯍꯥꯍꯥ ꯕꯣꯜꯗꯤ ꯁꯨꯛꯌꯦꯡ ꯌꯦꯡꯗꯦ
ꯌꯦꯡꯗ꯭ꯔꯁꯨ ꯕꯣꯜ ꯃꯃꯥꯡꯗꯗꯤ ꯇꯨꯝꯈ꯭ꯔꯦꯕ
ꯍꯣꯏ ꯌꯦꯡ ꯅꯨꯡꯉꯥꯏꯔꯦ ꯃꯇꯝ ꯌꯧꯔꯗꯤ ꯑꯗꯨꯝ ꯇꯨꯝꯊꯣꯛꯈ꯭ꯔꯦ
ꯀꯅꯥꯅꯕꯨ
ꯍꯣꯏ ꯄꯩꯁꯥ ꯐꯪꯒꯅꯤ ꯍꯥꯏꯔꯗꯤ ꯈꯥꯡꯕ ꯌꯥꯕꯀꯣ
ꯍꯣꯏ
ꯑꯗꯣ ꯉꯝꯕ ꯉꯝꯗꯕꯗꯤ ꯍꯣꯔꯦꯟ ꯈꯪꯒꯗꯧꯕ ꯂꯩꯈ꯭ꯔꯥꯕꯅꯦꯕ
ꯌꯦꯡꯒꯗꯕꯅꯦ ꯀꯩꯅꯣ
ꯎꯝ
ꯑ ꯍꯥ ꯍꯣꯔꯦꯟ ꯑꯩ ꯁꯅꯥꯕꯁꯨ ꯅꯠꯇꯝꯅꯤꯅꯥ ꯗ꯭ꯔꯦꯁ ꯁꯨ ꯂꯩꯇ꯭ꯔꯥꯕꯅꯤꯅꯀꯣ
ꯎꯝ ꯑꯩꯅꯣ ꯎꯝ ꯋꯥꯔꯤ ꯑꯃ ꯂꯤꯕꯤꯒꯦ
ꯏꯃꯥꯟꯅꯕꯤ ꯏꯃꯥꯟꯅꯕꯤꯁꯨ ꯑꯣꯏꯕ ꯏꯅꯥꯎꯅꯨꯄꯤꯁꯨ ꯑꯣꯏꯕ ꯅꯨꯄꯤ ꯑꯃ ꯂꯩꯌꯦꯕꯀꯣ ꯍꯥꯟꯅꯗꯤ ꯕꯣꯜ ꯌꯦꯡꯕ ꯀꯥꯟꯗ ꯃꯤ ꯇꯤꯚꯤꯁꯨ ꯄꯥꯛ ꯂꯩꯅꯗꯕꯅꯤ ꯄꯨꯟꯅ ꯄꯨꯟꯅ ꯃꯤ ꯃꯌꯥꯝ ꯃꯌꯥꯝ ꯌꯦꯡꯉꯤꯗꯅ
ꯎꯝ
ꯑꯗꯨ ꯍꯧꯖꯤꯛꯅ ꯑꯃꯨꯛꯀꯥ ꯃꯁꯥ ꯃꯁꯥꯒꯤ ꯐꯣꯟ ꯂꯩꯈ꯭ꯔꯦꯗꯅ ꯑꯗꯨꯒꯤꯅꯣ ꯃꯃꯩ ꯍꯧꯖꯤꯛꯀꯤ ꯏꯅꯥꯎꯅꯨꯄꯤꯗꯨꯅ ꯏꯆꯦ ꯑꯩꯗꯣ ꯍꯧꯗꯣꯛꯄꯤꯌꯣ ꯑꯩ ꯕꯣꯜ ꯌꯥꯝ ꯌꯦꯡꯅꯤꯡꯉꯦ ꯔꯣꯅꯥꯜꯗꯣꯗꯣ ꯍꯥꯏꯕ
ꯑꯩꯁꯨꯀꯣ ꯕꯣꯜ ꯂꯥꯛꯀꯗꯧꯔꯦ ꯍꯥꯏꯕ ꯒꯤ ꯌꯥꯝ ꯐꯤꯡꯕꯗꯣ ꯑꯁ ꯌꯥꯝꯅ ꯑꯗꯨ ꯏꯅꯥꯎꯅꯨꯄꯤꯉꯣꯟꯗ ꯑꯩꯅ
ꯎꯝ ꯍꯧꯒꯠꯂꯣ ꯍꯧꯒꯠꯂ ꯍ ꯍꯧꯒꯂꯣ ꯕꯣꯜ ꯂꯥꯛꯑꯦ ꯔꯣꯅꯥꯜꯗꯣ ꯂꯥꯛꯑꯦ ꯔꯣꯅꯥꯜꯗꯣ ꯂꯥꯛꯑꯦꯅ ꯂꯥꯎꯕ ꯑꯗꯣ ꯉꯁꯥꯏꯗꯤ ꯃꯥꯗꯤ ꯌꯥꯝꯅ ꯅꯨꯡꯉꯥꯏꯅ ꯇꯨꯝꯅꯤꯡꯉꯦ ꯇꯟꯖꯥꯅꯤꯅꯀꯣ
ꯎꯝ
ꯒꯤ ꯃꯥꯏꯗ ꯈꯨꯠ ꯄꯥꯛꯅ ꯊꯥꯈ꯭ꯔꯕꯅꯦꯕ ꯑꯗꯨꯒꯤ ꯑꯩꯗꯣ ꯌꯥꯝ ꯁꯥꯎꯈ꯭ꯔꯕ ꯃꯥꯅ ꯑꯩꯉꯣꯟꯗ ꯍꯧꯗ ꯍꯥꯏꯔꯒ ꯑꯩꯒꯤ ꯃꯥꯏꯗ ꯈꯨꯄꯥꯛꯅ ꯊꯥꯏꯅ ꯑꯩꯅ ꯂꯩꯍꯧꯔꯣ ꯅꯪ ꯎꯝ ꯑꯃꯨꯛ ꯍꯟꯅ ꯅꯪꯕꯨ ꯍꯧꯗꯣꯛꯂꯣꯏ ꯍꯥꯏꯗ ꯍꯥꯏꯔꯛꯑꯣ ꯍꯧ ꯑꯗꯨꯗꯅ ꯍꯥꯏꯗ ꯍꯥꯏꯌꯣ ꯅꯪ ꯑꯩꯅ ꯀꯩꯗꯧ꯭ꯔꯦ ꯈꯪ ꯍꯥꯏꯔꯒ ꯁꯥꯎꯔ ꯆꯠꯈ꯭ꯔꯏꯁꯦ ꯑꯗꯨꯒ ꯅꯣꯡꯉꯥꯟꯕ ꯀꯥꯟꯕ ꯀꯥꯟꯗ ꯑꯩꯉꯣꯟꯗ ꯂꯥꯛꯂꯒ ꯅꯪ ꯉꯔꯥꯡ ꯕꯣꯜ ꯌꯦꯡꯒꯦ ꯍꯥꯏꯔꯒ ꯍꯧꯗꯣꯛꯇꯕ ꯈꯣꯠꯇꯕ ꯉꯥꯡꯅꯤ ꯑꯗꯨ ꯑꯩꯅ ꯎꯝ ꯍꯧꯗꯣꯛꯂꯒ ꯑꯩꯒꯣꯟꯗ ꯈꯨꯄꯥꯛꯅ ꯐꯨꯕꯗꯣ ꯅꯪ ꯑꯩ ꯀꯧꯅꯔꯣꯏꯅ ꯂꯩꯕꯅꯤꯅꯦ ꯑꯩꯅ ꯍꯥꯏꯕ ꯑꯗꯨ ꯃꯥꯅ ꯎꯝ ꯑꯩꯅ ꯅꯪꯉꯣꯟꯗ ꯈꯨꯄꯥꯛꯅ ꯊꯥꯁꯨ ꯊꯥꯗꯨꯅ ꯍꯥꯏ ꯃꯥꯗꯤ ꯀꯔꯤꯁꯨ ꯈꯪꯗ꯭ꯔꯦꯕ ꯑꯗꯨꯒ ꯅꯨꯃꯤꯠ ꯑꯃꯅ ꯕꯣꯜ ꯌꯦꯡꯕ ꯂꯨꯏ ꯍꯥꯏꯔꯀꯥꯟꯗ ꯃꯥꯗꯤ ꯅꯨꯡꯉꯥꯏꯅ ꯕꯣꯜ ꯍꯧꯕꯗꯨ ꯌꯦꯡꯈ꯭ꯔꯕ ꯑꯗꯨꯒ ꯕꯣꯜ ꯌꯦꯡꯕ ꯂꯣꯏꯈ꯭ꯔ ꯃꯇꯨꯡ ꯂꯥꯎ ꯌꯨꯝ ꯍꯥꯜꯂꯁꯦꯅ ꯍꯧꯗꯣꯛꯂꯒ ꯐꯛꯇꯣ
ꯃꯥꯗꯤ ꯃꯥꯒꯤ ꯐꯅꯦꯛꯅꯤꯅ ꯁꯦꯠꯂꯒ ꯆꯠꯈ꯭ꯔꯕꯣ
ꯎ
ꯌꯥꯝ ꯅꯨꯛꯅꯤꯡ ꯅꯨꯛꯅꯤꯡꯕ ꯂꯩꯌꯦ ꯋꯥꯔꯜ ꯀꯞ ꯌꯦꯡꯕꯗ ꯑꯗꯨ ꯍꯧꯖꯤꯛꯇꯤ ꯃꯥꯗꯤ ꯍꯖꯤ ꯀꯩꯅꯣ ꯇꯧꯈ꯭ꯔꯦ ꯑꯗꯨꯃꯥꯏꯅ ꯇꯧꯗ꯭ꯔꯦ ꯑꯉꯥꯡ ꯑꯣꯏꯔꯤꯉꯩꯒꯤ
ꯃꯥꯁꯥ ꯃꯁꯥꯒꯤ ꯊꯕꯛ ꯂꯩꯅꯔꯅꯤꯅꯀꯣ
ꯎꯝ
ꯋꯥꯅꯔꯕꯅꯤꯅ ꯍꯥꯟꯅꯗꯤ ꯌꯨꯝꯗ
ꯎꯝ
ꯑꯣ ꯅꯣꯏ ꯅꯣꯏꯔꯣꯝꯗ ꯇꯨꯔꯦꯜ ꯂꯩꯕ ꯅꯨꯡꯉꯥꯏꯅꯦ
ꯅꯪꯂꯥꯛ ꯄꯨ꯭ꯔꯣ
ꯑꯃꯔꯛ ꯂꯥꯛꯈ꯭ꯔꯦ ꯍꯥꯏ
ꯑꯃꯔꯛ ꯂꯥꯛꯈ꯭ꯔꯦ
ꯎ
ꯑꯣ
ꯍꯥꯟꯅ ꯀꯨꯝꯕꯗ ꯂꯥꯛꯑꯝꯒꯅꯤ ꯑꯃꯨꯛ ꯍꯜꯂꯒ ꯑꯅꯤꯔꯛꯀꯨꯝꯕ
ꯅꯨꯡꯉꯥꯏ ꯀꯅꯥ ꯀꯅꯥ ꯂꯥꯛꯄ꯭ꯔꯣ
ꯐꯦꯃꯤꯂꯤ ꯆꯠꯂꯨꯕꯅꯤꯗ ꯃꯆꯦꯅ ꯑꯇꯣꯞꯄ ꯋꯥ ꯉꯥꯡ ꯂꯩ
ꯅꯠꯇꯦ ꯅꯪ ꯀꯅꯥꯒ ꯂꯥꯛꯄ꯭ꯔꯥ ꯍꯥꯏꯕ
ꯑꯩꯈꯣꯏ ꯐꯦꯃꯤꯂꯤ ꯆꯠꯂꯦ ꯏꯆꯦꯈꯣꯏ ꯏꯃꯥ ꯏꯄꯥꯈꯣꯏ
ꯑꯣ ꯑꯣ
ꯑꯩꯈꯣꯏ ꯄꯨꯟꯅ ꯂꯩꯅꯤ ꯍꯥꯏꯌꯦꯕꯀꯣ
ꯎꯝ
ꯅꯪꯁꯦ ꯌꯥꯝ ꯏꯪ ꯇꯞꯀꯗꯧ ꯃꯥꯜꯂꯦ
ꯋꯥ ꯉꯥꯡꯕꯁꯨ ꯌꯥꯝ ꯇꯞꯅ ꯇꯞꯅ ꯉꯥꯡꯉꯦꯕ
ꯌꯥꯝ ꯇꯞꯄꯅꯦ ꯃꯤꯅ ꯉꯥꯡꯉꯒ ꯃꯁꯥꯒꯤ ꯍꯣꯏ ꯅꯪ ꯅꯁꯥ ꯅꯨꯉꯥꯏ
ꯄꯥꯡꯒꯜ ꯂꯩꯇꯕꯒꯤ ꯁꯇꯥꯏꯜꯗ ꯉꯥꯡꯉꯗꯤ ꯌꯥꯔꯔꯣꯏ ꯅꯨꯄꯥꯅ
ꯅꯠꯇꯦꯅꯦ ꯃꯁꯥꯒꯤ
ꯁꯤꯗ ꯑꯩꯈꯣꯏ ꯗꯥꯗꯥꯥ ꯑꯃꯁꯨ ꯂꯩꯌꯦ
ꯎꯝ
ꯃꯥꯁꯨ ꯄꯨꯔꯥ ꯅꯨꯄꯤꯒꯤ ꯁꯇꯥꯏꯜꯗ ꯆꯥꯛ ꯆꯥꯔꯁꯨ
ꯍꯣꯁꯄꯤꯇꯥꯜꯗ ꯂꯩꯃꯤꯟꯅꯔꯤ
ꯃꯥꯒ ꯏꯕꯥꯅꯤ
ꯅꯕꯗꯤ ꯈꯔ ꯐꯔꯕꯣ ꯂꯩ ꯌꯦꯡꯕꯗꯣ
ꯀꯥꯏꯗꯒꯤ ꯐꯒꯦꯔ ꯎꯝ ꯌꯥꯔꯔꯣꯏ
ꯉꯥꯎꯕꯒꯤ ꯂꯩꯅꯔꯣ
ꯂꯤꯚꯔ ꯁꯤꯔꯣꯁꯤꯁ
ꯈꯥ